ꯆꯪꯂꯤꯕꯅꯦꯕ ꯑꯗꯨꯗꯣ ꯐꯣꯂꯥꯛ ꯐꯣꯟ꯫ ꯑꯗꯨ ꯫ ꯑꯗꯨꯅꯦ ꯐꯣꯂꯥꯛꯄꯩ ꯉꯥꯡ꯫ ꯑꯗꯣ꯫
ꯀꯔꯤ꯫
ꯆꯪꯉ ꯂꯩꯕꯅꯦ ꯍꯥꯏꯕ ꯐꯣꯟꯗꯨ ꯃꯥꯡ꯫ ꯑꯗꯨꯝ ꯆꯨꯝꯅꯩ ꯐꯣ ꯂꯥꯛꯄ ꯇꯥꯏꯞꯇ ꯂꯥꯛꯄꯗꯣ꯫
ꯇꯨꯁꯦ ꯇꯨꯁꯦ ꯗꯣꯇ꯭ꯔꯅꯦꯕ ꯀꯣ ꯇꯨꯁꯦ ꯗꯣꯇ꯭ꯔꯅꯦꯕ ꯇꯨꯁꯦ ꯗꯣꯛꯇ꯭ꯔꯅꯦꯕ ꯊ꯭ꯔꯤ ꯀꯣ ꯊ꯭ꯔꯤꯁꯤꯗꯤ ꯇꯨꯒꯤ ꯃꯃꯥ ꯅꯠꯇꯦꯕ ꯑꯗꯨꯏ ꯇꯥꯔꯗꯤ ꯃꯄꯥ ꯇꯥꯔꯦ꯫ ꯋꯥꯟꯒ ꯇꯨꯒꯁꯤ ꯋꯥꯟꯒ ꯊ꯭ꯔꯤꯒꯁꯤ ꯇꯨꯒꯤ ꯋꯥꯟꯁꯤꯅ ꯃꯃꯥ ꯇꯥꯔꯦ꯫
ꯑꯩꯒꯤ ꯅꯨꯄꯤꯒꯤ ꯃꯃꯥ ꯑꯣꯏꯗꯣꯏꯕ꯫
ꯁꯤꯃ ꯇꯧꯔꯒ ꯇꯣꯛꯑꯁꯦ꯫
ꯄꯦꯂꯕꯣ ꯑꯗꯨꯅꯥ꯫
ꯉꯗꯤ ꯊꯦꯡꯅ ꯇꯨꯝꯃꯅꯤ ꯈꯟꯒꯤ ꯑꯣꯏꯅ ꯈꯪꯗꯦ ꯉꯁꯥꯏ ꯉꯥꯛꯇꯪꯕꯨꯗꯤ ꯎꯏꯔꯝꯃꯕꯅꯤ
ꯏꯟꯁꯤꯤꯟ ꯀꯦ ꯇ ꯃꯥꯗꯤ
ꯑꯩ ꯏꯃꯥꯒꯤ ꯕ꯭ꯔꯗꯔ ꯑꯗꯨ ꯑꯣꯏꯇꯥꯅꯦ ꯑꯪꯀꯜ ꯏꯃꯥ ꯃꯥꯗꯔꯁ ꯕ꯭ꯔꯗꯔ
ꯀꯦꯝ ꯆꯧꯗꯕꯥꯏ ꯁꯥꯄ ꯍꯥꯏ
ꯑ ꯑꯩꯒꯣꯟꯗꯗꯤ ꯀꯦ ꯇ ꯍꯧꯗ
ꯊꯪꯒꯦ ꯍꯣꯔꯦꯟ ꯌꯥꯕ꯭ꯔꯥ ꯌꯥꯗꯕ꯭ꯔꯥ ꯑꯗꯨꯗꯤ ꯑꯩꯅ ꯑꯃꯨꯛ ꯇꯧ ꯀꯥꯟ ꯆꯠꯈꯤꯕꯅꯦꯀꯣ ꯑꯦ ꯑꯗꯨꯗꯤ ꯑꯩꯅꯗꯤ ꯀꯣꯜ ꯇꯧꯒꯗꯧꯔꯤ ꯃꯥꯜꯂꯦ
ꯇꯔꯕꯣ
ꯇꯥꯏ ꯇꯥꯏ ꯀ ꯎꯆꯦ ꯐꯥꯗꯔꯅꯦ ꯔꯨꯀꯥ
ꯑꯩ ꯆꯄ ꯃꯥꯔ
ꯑꯦꯟ ꯁꯤ ꯁꯤꯁꯇꯦꯝꯅꯦꯕ ꯑꯦꯟ ꯁꯤ ꯁꯤꯁꯇꯦꯝꯅꯦꯕ ꯑꯥꯔ ꯀꯦꯩ ꯆꯔꯇ ꯃ ꯇꯔꯗꯤꯃꯒꯤ ꯃꯄ ꯇꯔ ꯑꯃ ꯄꯤꯣꯏ ꯑꯃ ꯄꯤ ꯁꯦ ꯋꯥꯔꯐꯅꯦꯦꯝꯕ ꯀ꯭ꯌꯨ ꯀꯤꯟ ꯀ꯭ꯌꯨꯁ ꯐꯥꯗꯔ ꯅꯦꯝꯕꯀ ꯑ ꯀꯤꯟ ꯑ ꯍꯨꯡ ꯑꯥꯔꯠꯁ ꯑꯦꯟ ꯭ꯔꯗꯅꯦꯕ ꯑꯦꯁꯀꯤ ꯂꯩꯇꯥꯥꯔꯗꯤ ꯀꯅꯥ ꯀꯧꯗꯣꯏꯁꯦ ꯕꯤꯅ ꯕꯤꯤꯅ ꯑꯦꯁꯇ ꯀꯧꯗꯣꯏꯕ
ꯎꯝ ꯎꯝ ꯎꯝ
ꯇ ꯑꯦꯁ ꯑꯦ ꯑꯔ ꯅ꯭ꯌꯨ ꯑꯦꯁ ꯑꯦ ꯋꯥꯥꯏ ꯐꯀꯗ ꯀ ꯄꯤ ꯑꯩ ꯏꯆꯥꯅꯨꯄꯤ ꯇꯥꯔꯦꯀꯣ ꯏꯆꯥꯅꯨꯄꯤ ꯗꯣꯛꯇꯔ ꯑꯦꯝꯒ ꯋꯥꯥꯏꯔꯤꯕꯀꯣ ꯑꯦ ꯂꯩꯔ ꯁ ꯕ꯭ꯔꯥꯗꯔ ꯅꯀ ꯑꯩꯒꯤ ꯏꯃꯥꯒꯤ ꯃꯃꯥ
ꯀꯣꯏꯁꯥ ꯌꯥꯝ ꯍꯣꯠꯂꯦ ꯑꯣ
ꯋꯥꯒ ꯅ ꯍꯥꯡꯦ ꯀꯣꯏ ꯁꯥꯟꯅꯝ ꯍꯪꯈꯔꯦꯁꯤꯅꯦꯒꯤꯦ
ꯎꯝ ꯀꯔꯤ ꯇꯣꯄꯤꯤ ꯀꯔꯣ
ꯈꯪꯗꯦꯁꯨ ꯑꯦꯔꯦꯟꯖꯃꯦꯟ ꯍꯥꯏꯗꯣꯏꯔꯥ ꯁꯤꯛꯁ ꯏꯟꯖꯤꯅꯤꯌꯔ
ꯉꯝꯃꯔ ꯉꯝꯃ ꯑꯗꯨꯏ ꯈꯨꯁꯥꯡꯉꯛꯏꯕꯕ ꯉꯝꯃꯔ ꯦ ꯇ ꯍ ꯑꯦ ꯇꯔꯦ ꯇꯔꯦ ꯇꯔꯦ ꯇꯔꯦꯦꯇꯕꯕꯥ
ꯏꯔꯤ ꯇꯔꯒ ꯃꯒꯅꯦ ꯑꯦꯗꯚꯣꯀꯦꯠ ꯑꯍꯨꯝ ꯃꯒꯟ ꯀꯦꯂꯥꯏ ꯅꯪꯗꯅ ꯍꯦꯟ ꯇꯧꯕ ꯑꯗꯨꯗꯅꯦ ꯑꯦꯠꯚꯣꯀꯦꯠꯅꯤꯗꯤ ꯈꯪꯅꯍꯟꯕ ꯌꯥꯗꯦꯕ
ꯑꯃꯨꯛꯀ ꯍꯥꯏꯔꯛ
ꯀꯔꯣ ꯑ ꯣꯛ ꯀ ꯍꯨꯝꯃ ꯃꯒꯦ ꯋꯥꯣꯏ ꯇꯔꯨꯛ ꯃꯥꯄꯜꯁꯦ ꯂꯥꯏꯟ ꯑꯃ ꯁꯦꯝꯗꯣꯏꯅꯦꯕꯀꯣ ꯏꯁꯇ ꯂꯥꯏꯟ ꯑꯃ
ꯃꯤ ꯃꯥꯄꯟꯅ ꯏꯁꯇ꯭ꯔꯦꯠ ꯂꯥꯏꯟ ꯑꯃ ꯁꯦꯝꯗꯣꯏꯕ
ꯑ ꯑꯗꯨꯗꯦꯕ ꯀꯩꯅꯤ ꯊꯪꯅꯍꯟꯕꯁꯨꯉꯥꯏꯗꯦꯕ ꯑꯗꯨꯗꯤ ꯍꯥꯎ ꯃꯦꯅꯤ ꯗꯤꯐ꯭ꯔꯦꯟ ꯑꯦꯔꯦꯟꯖꯃꯦꯟ ꯍꯥꯏꯔ ꯄꯣꯠꯁꯦ ꯕꯜ ꯍꯕ ꯌꯥ ꯃꯤ ꯀꯗꯅ
ꯀꯣ ꯑꯗꯨꯑꯣꯏꯗꯤ ꯎꯝ ꯑꯩ ꯍꯥꯏꯔꯛꯀꯦ
ꯃꯊꯪ ꯃꯊꯪ ꯏꯊꯣꯛꯑ ꯌꯦꯡꯗꯣꯏꯔꯥ
ꯎꯝ
ꯆ ꯀ
ꯇ ꯂꯥꯛ ꯄꯣꯦ
ꯈꯪꯒꯦꯗ ꯁꯦꯝꯃꯔꯁꯤꯗꯤ ꯃꯦꯟꯁꯇ ꯑꯣꯏꯅ ꯂꯥꯛꯑꯅꯤ ꯑꯩ ꯍꯩꯇ꯭ꯔꯦ
ꯁꯤꯁ ꯗꯧꯔ ꯃꯤꯁꯅꯠꯇꯦ ꯐ
ꯃꯦꯠꯁꯇꯁꯨ ꯌꯥꯎꯋꯦ ꯄ꯭ꯔꯣꯕꯦꯕꯤꯂꯤꯇꯤ ꯑꯗꯨꯝꯕ ꯐꯅꯤꯉꯏ
ꯑꯃꯅ ꯁꯤ ꯑꯃꯅ ꯁꯤ ꯐꯦꯛꯇꯣꯔ ꯑꯣꯏꯗꯣꯏꯕ ꯖꯤꯖ ꯏꯅꯥ ꯁꯦ
ꯃꯦꯠꯁ ꯅꯃꯦ ꯅꯦꯁ ꯇꯁꯌꯥꯌꯦ ꯑꯃ
ꯦꯛꯛꯇꯦꯔꯤꯟ ꯄꯨꯥ ꯇ ꯦꯛꯛꯇꯔꯤꯟꯔ ꯥꯔꯤ
ꯇ꯭ꯔꯦ ꯀ
ꯇ꯭ꯋꯥꯔꯦ
ꯇ ꯂꯩ ꯑꯀꯣ ꯐꯣꯔꯒꯤ ꯐꯣꯔ ꯁꯥꯔꯠꯀꯤ ꯂꯤ ꯂꯩꯔꯦ ꯆꯦꯁꯀꯤ ꯂꯤ ꯂꯩꯔꯦ ꯁꯔꯦꯡꯒꯤ ꯂꯤ ꯂꯩꯔꯦ
ꯍꯗꯤꯤ ꯇꯥꯔꯦ ꯇꯪꯦ
ꯏꯂꯔ ꯅꯥꯏꯟꯒꯤꯒꯦ ꯇꯦꯡꯒꯤꯒꯤ
ꯀ ꯇꯔꯒ
ꯆꯗꯤ
ꯍ ꯇꯦ
ꯨꯝ
ꯁꯂ ꯑꯃꯨꯛ ꯀ ꯍꯥꯟꯅꯤ ꯁ ꯆ ꯇ ꯑꯗ
ꯑꯃꯨꯛꯀ ꯁꯥꯁ ꯍꯥꯏꯔꯣ ꯁꯥꯒꯨꯝ ꯁꯥ ꯍꯥꯏꯔꯣ
ꯍꯗ ꯁꯤꯦ ꯀꯅꯤꯕ
ꯐꯣꯟꯗꯣ ꯑꯣ ꯅꯪ ꯂꯦꯞꯇꯣꯞꯇ ꯌꯦꯡꯉꯤꯔꯣ
ꯑꯗꯨ
ꯑꯗꯨꯕꯗꯤ ꯀꯩꯅꯣꯗꯩ ꯍꯣꯠꯂꯤ ꯑꯗꯨꯗꯣꯏꯅꯦ
ꯎ ꯎ ꯑꯝ
ꯑꯪꯀ ꯍꯣꯗꯣ ꯁꯨꯉꯥꯏ ꯍꯣꯕꯁꯦ ꯄꯦꯛꯁꯤꯟꯅ ꯈꯣꯠꯄꯅꯦ ꯅꯨꯡꯉꯥꯏꯔꯦꯔꯝꯃꯦꯍꯦ
ꯑꯩꯒꯤ ꯀꯒꯤꯅꯆꯥ
ꯈꯥꯎꯗꯦ ꯄꯩꯁꯨ ꯭ꯔꯥꯝꯁꯨꯅ ꯍꯣꯜ
ꯄꯟꯁꯤꯅꯠꯇ ꯌꯥꯁꯤꯔ ꯆꯦ
ꯄꯦꯟꯁꯦꯟꯇ꯭ꯔꯥꯁ ꯄꯔꯅ ꯑꯃ ꯄꯨꯁꯤꯟꯈ꯭ꯔ ꯂꯣ
ꯇꯁ ꯐꯂ
ꯂꯩꯖꯔꯝꯖꯅꯤꯃꯥꯏꯅ
ꯎ
ꯍꯥꯏ ꯂꯩꯔꯦꯀꯣ ꯑꯩꯒꯤ ꯑꯩꯁꯦ ꯋꯥꯏꯐꯅꯦꯕ ꯀꯦꯒꯤ ꯦꯦꯛꯁꯦ ꯐꯥꯗꯔꯅꯦꯕ ꯀꯦ ꯀꯁꯦ ꯁꯤꯁꯇꯔꯅꯦꯕ ꯍ ꯈꯔꯦ ꯀꯅꯥꯅ ꯀꯧꯗꯣꯏꯁꯦꯜꯅ ꯀꯧꯗꯕꯀꯣ ꯑꯦꯜꯅ ꯑꯩꯒꯤ ꯄꯥꯒꯤ ꯏꯃꯥꯒꯤ ꯏꯃꯒꯤ ꯃꯆ ꯏ ꯍ ꯏꯁ ꯉꯁꯤ ꯄꯨꯡ ꯇꯔꯥꯃꯥꯊꯣꯏ ꯇꯨꯝꯒꯦ ꯈꯜꯂꯦ ꯇꯔꯥꯃꯥꯊꯣꯏ ꯇꯥꯃ ꯊꯪꯋꯥꯩꯅꯤ ꯁꯥꯟꯅꯔꯒ ꯑꯗꯨꯝ ꯇꯥꯈ꯭ꯔꯅꯤ
ꯈꯉ ꯇ ꯀꯦ
ꯇꯨꯡꯒꯦ ꯈꯜꯂ ꯑꯗꯨꯝ ꯇꯥꯔꯦ
ꯍ ꯇꯃ ꯑꯣꯏꯣꯏ ꯆꯁ
ꯎꯔꯀꯥ ꯎꯔ ꯇ ꯃꯗꯥꯅꯤ ꯐꯦ
ꯐꯣꯔꯁꯦ ꯃꯥꯗꯔꯅꯦꯕ ꯊ꯭ꯔꯤꯒꯤ ꯊ꯭ꯔꯤꯁꯦ ꯐꯥꯗꯔꯅꯦꯕ ꯇꯨꯒꯤ ꯑꯇꯥꯗꯤ ꯇꯨꯅ ꯇꯨꯅ ꯀꯧꯗꯧꯕ ꯑꯗꯨꯇꯥꯗꯤ ꯏꯄꯥꯒꯤ ꯃꯃꯥ ꯄꯥꯏꯔꯣ
ꯁꯤꯂꯣꯣꯏꯕꯒꯥꯏꯦ ꯑ
ꯑ
ꯐ
ꯌꯥ ꯄ
ꯏ ꯂꯩꯔ ꯄꯤ ꯀ ꯏ ꯄ꯭ꯂꯁ ꯀ ꯄꯀ ꯄ꯭ꯂꯁꯇꯥꯔ ꯄꯤꯦꯁꯎ ꯄꯇꯥꯔꯗꯤꯎ ꯆꯦ
ꯑꯣꯏꯗ ꯍꯧꯔꯦ